ꯑ ꯍ ꯑ ꯇꯥꯌꯦ ꯇꯥꯌꯦ
ꯑꯗꯨꯝ ꯐꯝꯃꯦ ꯅꯪꯗꯤ
ꯑꯩꯁꯨ ꯀꯔꯤꯁꯨ ꯇꯧꯗꯦ ꯐꯣꯟ ꯌꯦꯡꯒꯦ
ꯐꯣꯟ ꯌꯦꯡꯕ꯭ꯔꯣ
ꯑꯥ ꯐꯣꯟ ꯌꯦꯡꯒꯦ
ꯀꯔꯤ ꯌꯦꯡꯉꯤꯅꯣ
ꯑꯩꯗꯤ ꯖꯨꯠꯁ ꯔꯤꯁ ꯌꯦꯡꯒꯦ
ꯑꯣ ꯔꯤꯁꯜ ꯌꯦꯡꯕ ꯅꯨꯡꯉꯥꯏꯕ꯭ꯔꯣ
ꯅꯤꯉꯥꯏꯌꯦ ꯅꯗꯦ ꯆꯥꯛ ꯆꯔꯕ꯭ꯔꯣ
ꯆꯥꯗ꯭ꯔꯤ ꯅꯪꯗꯤ
ꯍꯁꯨ ꯆꯗ꯭ꯔꯤ
ꯑꯣ ꯑꯩ ꯏꯟꯖꯥꯡ ꯊꯣꯡꯒꯦ
ꯐꯤꯁ
ꯎ ꯍꯥꯎꯏꯅꯦ
ꯑꯗꯨꯅꯦ
ꯑꯩꯈꯣꯏ ꯉꯁꯤ ꯌꯦꯔꯨꯝ ꯊꯣꯡꯉꯦ
ꯑꯣ ꯍꯥꯎꯕꯅꯤ ꯍꯥꯎꯕꯅꯤ
ꯅꯪꯗꯤ ꯉꯁꯤ ꯀꯩꯀꯩ ꯇꯧꯋꯦ
ꯀꯥꯔꯒ ꯑꯩꯒꯤ ꯗ꯭ꯔꯦꯁ ꯋꯥꯁ ꯇꯧꯒꯦ ꯑꯗꯨ ꯀꯥ ꯔꯨꯝꯁꯨ ꯀ꯭ꯔꯤꯟ ꯇꯧꯒꯦ
ꯅꯪꯗꯤ ꯀꯔꯤ ꯀꯔꯤ ꯇꯧꯔ ꯑꯁ
ꯑꯩꯁꯤ ꯉꯁꯤ ꯑꯌꯨꯛ ꯆꯔꯆ ꯆꯠꯂꯦ ꯑꯗꯨꯒ ꯅꯨꯡꯊꯤꯟꯗ ꯏꯃꯥꯟꯅꯕꯤꯒ ꯀꯣꯏꯕ ꯆꯠꯂꯦ
ꯑꯣ
ꯑꯗꯨꯒ ꯁꯤꯡꯖꯨ ꯆꯥꯊꯣꯛꯑꯒ ꯂꯩꯌꯦ
ꯑꯣ ꯉꯥꯏꯔꯦꯍꯦ ꯉꯥꯏꯔꯦ
ꯑꯥ ꯑꯣ ꯅꯪꯗꯤ ꯄꯨꯡ ꯀꯌꯥꯗ ꯆꯥꯛ ꯆꯥꯗꯣꯏꯅꯣ
ꯑꯩꯈꯣꯏꯒꯤ ꯄꯝ ꯁꯚꯦꯟꯒ ꯁꯚꯦꯟ ꯊꯥꯔꯇꯤꯒ
ꯑꯣ
ꯅꯟꯇꯤ
ꯑꯩꯈꯣꯏꯁꯤ ꯁꯕꯦꯟ ꯁꯕꯦꯟ ꯊꯔꯇꯤ ꯑꯗꯥꯏꯗ ꯆꯥꯔꯅꯤ
ꯑꯣ ꯅꯪꯗꯤ ꯌꯨꯝꯗꯥ ꯂꯔꯃꯣ ꯍꯣ
ꯍꯣꯏ ꯌꯨꯝꯗ ꯂꯩꯌꯦ ꯅꯪꯗꯤ ꯀꯗꯏꯂꯩꯌꯦ
ꯑꯩꯁꯨ ꯔꯦꯟꯗ ꯂꯩꯌꯦ
ꯑꯣ ꯔꯦꯟꯠ ꯗ ꯀꯅꯥꯒ ꯂꯩꯕ꯫
ꯑꯒꯤ ꯃꯅꯥꯥꯕꯤꯌꯥ ꯈꯣꯏ ꯂꯌꯦ
ꯑꯣ ꯅꯨꯡꯉꯥꯏꯕ꯭ꯔꯣ
ꯅꯗꯤ ꯂꯥꯏꯔꯤꯛ ꯇꯥꯃꯤꯔꯣ ꯊꯕꯛ ꯇꯧꯕ꯭ꯔꯣ
ꯀ ꯊꯕꯥꯛ ꯇ ꯀꯦ ꯔꯦꯁꯇꯣꯔꯦꯟꯗ ꯃꯦꯅꯦꯖꯃꯦꯟꯠ ꯇꯧꯕꯤꯌꯦ
ꯑꯣ
ꯅꯗꯦ
ꯑꯩꯗꯤ ꯗꯣꯛꯇꯔꯅꯦ
ꯑꯣ
ꯑꯩ ꯏꯟ ꯇꯔꯟ ꯇꯧꯔꯤꯅꯤ ꯍꯧꯖꯤꯛ ꯀꯥꯟ
ꯑꯣ ꯀꯗꯥꯗꯅꯣ ꯔꯤꯝꯁ ꯑꯣ ꯆꯝ
ꯔꯤꯝꯁꯗ
ꯅꯪꯁꯨ ꯆꯦꯛ ꯇꯧꯕ ꯂꯥꯛꯑꯣ
ꯍꯣꯏ ꯍꯣꯏ ꯂꯥꯛꯑꯦ ꯂꯥꯛꯑꯦ
ꯎꯝ ꯇ꯭ꯔꯤꯠꯃꯦꯟ ꯅꯥꯕ ꯀꯥꯟꯗ ꯇ꯭ꯔꯤꯠꯃꯦꯟ ꯇꯧꯕ ꯂꯥꯛꯑꯣ
ꯍꯣꯏ ꯍꯣꯏ
ꯑꯗꯨꯗꯤ ꯍꯌꯦꯡ ꯀꯔꯤ ꯇꯧꯒꯅꯤ
ꯍꯌꯦꯡꯁꯨ ꯑꯩꯈꯣꯏ ꯔꯦꯁꯇꯨꯔꯦꯟꯗ ꯁꯛ
ꯑꯣ
ꯅꯟꯁ ꯍꯣꯁꯄꯤꯇꯥꯜꯗ ꯆꯠꯀꯅꯤ ꯅꯠꯇ꯭ꯔꯣ
ꯎꯝ ꯑꯩꯁꯨ ꯇꯗꯤ ꯆꯠꯀꯥꯅꯤ ꯎ ꯅꯪꯗꯤ ꯀꯅꯥꯒ ꯂꯩꯌꯦꯕꯥ ꯍꯧꯖꯤꯛ
ꯏꯃꯥ ꯅꯗꯤ ꯌꯥꯄꯥ
ꯑꯣ
ꯇꯥꯏꯌꯦ
ꯑꯆꯥ
ꯑꯗꯨꯗꯤ ꯅꯪ ꯀꯌꯥ ꯂꯩꯑꯌꯦ
ꯍꯥꯏꯒꯤ ꯐꯦꯃꯤꯂꯤ ꯃꯦꯝꯕꯔꯁ ꯀꯣ ꯑꯩꯒꯤ ꯑꯗꯨꯒ ꯏꯅꯥꯎꯅꯨꯄꯥ ꯑꯃꯒ ꯂꯩꯔꯦ
ꯑꯣ
ꯑꯣ ꯅꯪꯗꯤ
ꯑꯅꯤ ꯂꯥꯛꯑ
ꯑꯆꯥꯥ ꯅꯪꯅ ꯑꯥꯍꯟ꯭ꯔ
ꯑꯣ ꯐꯔꯦ ꯑꯗꯨꯅ ꯅꯗꯤ ꯇꯂꯣ ꯀꯌꯥ ꯐꯪꯉꯤ
ꯑꯥꯎ
ꯑꯥ
ꯑꯗꯨꯗꯤ ꯎꯝ ꯇ ꯅꯟ ꯇꯣꯅꯤ ꯑꯦ ꯃꯊꯥ ꯄꯇꯣꯅꯤ ꯍꯥꯏ
ꯑꯣ ꯇꯧꯋꯣ ꯇꯧꯋꯣ
ꯑ ꯑꯁ ꯑꯁꯤ ꯐꯒꯦ ꯑꯁꯂꯗꯤꯈꯤ ꯇꯝ ꯄꯤ ꯑꯄꯣ
ꯍꯣꯏ ꯑꯗꯨꯔ ꯈꯤꯇꯪ ꯈꯤꯇꯪꯅꯦ ꯃ ꯄꯥꯟꯗ ꯇꯕꯨ ꯆꯂꯣ ꯑꯥꯎꯠꯁꯥꯏꯠ ꯃꯅꯤꯄꯨꯔꯗ
ꯑꯗꯨꯅꯦ
ꯅꯪꯗꯤ ꯃꯩꯇꯩꯂꯣꯟ ꯐꯖꯅ ꯉꯥꯡꯉꯤꯅꯦ
ꯇꯥꯄ꯭ꯔꯣ
ꯑꯣ ꯇꯥꯏꯌꯦ ꯇꯥꯏꯌꯦ
ꯀꯔꯤ ꯇꯧꯕꯅꯣ ꯀꯔꯤꯒꯤ ꯈ ꯈ ꯈꯔꯣ ꯇꯧꯕꯅꯣ
ꯑꯒꯤ ꯑꯗꯨꯅ ꯑꯗꯨꯗꯒꯤꯟꯅ
ꯅꯪ ꯒꯦꯝ ꯁꯥꯅꯕ꯭ꯔꯣ
ꯒꯦꯝꯗꯤ ꯂꯥꯏꯟ ꯊꯣꯛꯔꯦ
ꯎꯝ ꯐꯔꯦ ꯐꯔꯦ
ꯅꯛꯀꯥꯅꯨ
ꯍꯣꯏ ꯍꯣꯏ
ꯎꯝ ꯅꯪ ꯃꯅꯤꯄꯨꯔꯤ ꯀꯃꯥꯏꯅ ꯈꯪꯕꯅꯣ
ꯍꯥꯥ
ꯃꯅꯤꯄꯨꯔꯔꯤ ꯀꯃꯥꯏꯅ ꯈꯪꯕꯅꯣꯗꯅ
ꯑꯗꯦ ꯃꯪꯄꯨꯔꯦ ꯇ ꯆꯂ ꯀꯗꯦ
ꯑꯣ ꯐꯖꯅ ꯈꯪꯗꯕ꯭ꯔꯣ
ꯑ ꯑꯩꯒꯤ ꯏꯃꯥꯟꯅꯕꯤꯗꯤꯃꯥꯏꯇꯦꯅꯦ ꯑꯣ ꯑꯩꯗꯤ ꯎ ꯂꯔꯟ ꯇꯧꯋꯦ
ꯑꯣ ꯌꯥꯝ ꯍꯩꯌꯦ
ꯑꯥ
ꯑꯗꯨꯗꯤ ꯅꯥꯏꯟꯗ ꯁꯥꯟꯅꯒꯦ ꯍꯥꯏꯔꯗꯤ ꯄꯨꯡ ꯀꯌꯥꯗ ꯇꯨꯝꯗꯣꯏꯅꯣ
ꯑꯣ ꯍꯣ ꯎꯝ ꯑꯩꯗꯤ ꯄꯨꯡ ꯅꯥꯏꯟꯗ ꯇꯨꯝꯃꯅꯤ
ꯑꯣ
ꯑꯗꯗꯤ ꯍꯌꯦꯡꯗꯤ ꯎꯄꯨꯡ ꯀꯌꯥ ꯀ꯭ꯂꯥꯁ ꯏꯁꯇꯥꯔꯠ ꯇꯧꯔꯦ
ꯍꯌꯦꯡꯗꯨꯖꯤꯗꯤꯤ ꯄꯨꯡ ꯐꯥꯏꯚꯇꯅꯦ
ꯑꯣ
ꯎꯝ ꯑꯗꯨꯒꯤ ꯅꯥꯏꯟꯗ ꯇꯨꯝꯒꯦ
ꯑꯣ
ꯅꯪꯗꯤ ꯍꯌꯦꯡ ꯄꯨꯡ ꯀꯌꯥꯗ ꯂꯩ ꯆꯠꯇꯣꯏꯅꯣ
ꯑꯈꯣꯏꯒꯤ
ꯑꯣ
ꯐꯔꯤꯅꯦ
ꯎꯝ ꯑꯗꯨꯗꯤ ꯑꯥ
ꯊꯔꯇꯤ ꯊꯥꯎꯖꯟꯦ
ꯑꯣ ꯌꯥꯝ ꯅꯥꯄꯤꯌꯦ ꯅꯪ ꯅꯪ ꯑ ꯅꯪꯒꯤ ꯄꯥꯏꯁꯥ ꯄꯣꯀꯦꯠ ꯈꯔꯞ ꯄꯤ ꯑꯣ
ꯍꯣꯏ ꯈꯔ ꯄꯤꯌꯦ ꯀꯣꯏꯄꯆꯠꯁꯦ
ꯍꯣꯏ ꯍꯣꯏ ꯍꯣꯏ ꯑꯗꯨꯗꯤ ꯅꯍꯪꯇꯔ ꯑꯥ ꯏꯟꯇꯔ ꯏꯟꯇꯔꯟꯁꯤꯞ ꯂꯧꯔꯒ ꯀꯗꯥꯏꯗ ꯊꯥꯕꯥꯠ ꯇꯧꯒꯦ
ꯈꯪꯗ꯭ꯔꯤ ꯑꯗꯨꯗꯣ
ꯅꯪꯗꯤ ꯍꯧꯖꯤꯛ ꯀꯔꯤ ꯇꯧꯔꯤꯅꯣ
ꯍꯧꯖꯤꯛꯇ ꯍꯧꯖꯤꯛꯇ ꯌꯥꯝ
ꯊꯥꯕꯣ
ꯍꯧꯖꯤꯠꯇꯦ
ꯀꯔꯤꯅꯣ ꯅꯪꯅ ꯁꯥꯏꯂꯦꯟ ꯁꯥꯏꯂꯦꯟꯗ ꯑꯗꯨꯝ ꯂꯩꯔꯤꯗꯣ
ꯇꯣꯑꯦ
ꯅꯃꯥꯅꯕꯤꯗꯣ ꯐꯨꯑꯣ
ꯀꯔꯁꯨꯇꯧꯗꯦ
ꯑꯣ ꯊꯕꯛ ꯂꯩꯇꯕ꯭ꯔꯣ
ꯊꯕꯛ ꯂꯩꯏꯇꯦ
ꯑꯩꯈꯣꯏ ꯑꯥ ꯑꯩꯈꯣꯏꯒꯤ ꯍꯣꯇꯦꯜꯇꯥꯀꯣ ꯑꯩꯈꯣꯏꯒꯤ ꯊꯕꯥꯤ ꯄꯨꯡ ꯅꯥꯏꯟ ꯃꯪ ꯅꯪꯅꯦ
ꯑꯣ ꯅꯨꯡꯉꯥꯏꯕ꯭ꯔꯣ ꯅꯣꯏꯒꯤ ꯍꯣꯇꯦꯜꯗ ꯊꯕꯛ ꯇꯧꯕ
ꯑꯦ ꯈꯟꯗꯦ ꯅꯨꯡꯉꯥꯏꯇꯦ ꯌꯥꯝꯅ ꯋꯥꯔꯦ
ꯌꯥꯝꯅꯋꯥ
ꯑ ꯑꯩꯈꯣꯏ ꯒꯤ ꯔꯦꯁꯨꯔꯦꯟ ꯅꯣꯏ ꯏꯕꯦꯝꯃꯥ ꯑꯩꯈꯣꯏꯒꯤ ꯔꯦꯁꯇꯨꯔꯦꯟꯗꯤ ꯌꯥꯝꯅ ꯄꯣꯄꯨꯂꯔ ꯑꯣꯏꯌꯦ ꯑꯗꯨꯒꯥ ꯃꯤꯁꯨ ꯌꯥꯝ
ꯑꯣ
ꯅꯪꯁꯑꯣ ꯇꯤꯟꯕꯥꯔ
ꯑꯣ ꯇꯤꯝꯕ꯭ꯔꯗꯔꯣ
ꯑꯥ
ꯍꯣꯏ ꯍꯣꯏ ꯂꯥꯛꯀꯦ ꯅꯪ ꯇ꯭ꯔꯤꯠ ꯇꯧꯕꯤꯒꯦꯔꯥ
ꯑꯂꯥꯁꯨ ꯄꯤꯦ ꯑꯗꯨꯒ ꯁꯤꯐ ꯁꯤꯂꯥꯏ
ꯑꯣ ꯂꯥꯛꯀꯦ ꯂꯥꯛꯀꯦ
ꯍꯌꯦꯡ ꯂꯥꯛꯄ ꯌꯥꯕ꯭ꯔꯣ
ꯑꯣ ꯍꯥꯏꯁꯨ ꯑꯣ ꯗꯔꯒꯦ
ꯑꯗꯨꯗꯤ ꯍꯌꯦꯡꯗꯨꯗꯤ ꯂꯧꯈ꯭ꯔꯕ ꯀꯥꯟꯗ ꯂꯥꯛꯀꯦ
ꯀꯔꯤ ꯍꯥꯏꯕ
ꯍꯌꯦꯡꯗꯨꯗꯤ ꯂꯣꯏꯔꯒ ꯂꯥꯛꯀꯦꯕ
ꯑꯣ ꯑꯣ ꯑꯣ ꯂꯥꯛꯑꯣ ꯂꯥꯛꯑꯣ
ꯌꯥꯕ꯭ꯔꯣ
ꯑ ꯇꯥꯕ꯭ꯔꯣ ꯅꯟ ꯅꯗꯤ ꯄꯨꯡ ꯀꯌꯥꯗ ꯅꯪꯒꯤ ꯗꯨꯁꯇꯤ
ꯑꯩꯒꯤꯗꯨ ꯄꯨꯡ ꯎ ꯏꯚꯅꯤꯡꯗ ꯄꯨꯡ ꯊ꯭ꯔꯤ ꯐꯥꯎ
ꯑꯥ
ꯊ꯭ꯔꯤ ꯊꯥꯔꯇꯤ ꯑꯗꯥꯋꯥꯏꯗ ꯂꯥꯛꯀꯦ
ꯑꯣ
ꯌꯥꯏ ꯀꯣ
ꯑꯣ ꯌꯥꯏꯌꯦ ꯌꯥꯏꯑꯌꯦ
ꯑꯩ ꯒꯁꯤꯥ ꯑꯃ ꯔꯤꯖꯔ ꯁꯕꯤꯔ ꯑꯃꯣ
ꯑꯣ ꯍꯣꯏ ꯑꯗꯨ ꯅꯥꯟꯗꯤꯦꯐꯁꯗ ꯀꯗ ꯄꯨ ꯍꯁꯒ
ꯌꯨꯝꯗ ꯂꯩꯌꯦ ꯑꯩꯗꯤ
ꯑꯣ ꯎ ꯍꯣꯏ ꯍꯣꯏ